ꯆ ꯆꯩꯁꯦ ꯀꯔꯝ ꯍꯥꯏꯅ ꯇꯧꯁꯤꯔꯀꯣ
ꯆꯦꯡ ꯆꯦꯡꯗꯨ ꯇꯣꯛꯁꯦ ꯅꯪꯒꯤ ꯋꯥ ꯉꯥꯡꯕꯒꯤ ꯃꯑꯣꯡꯗꯣ ꯌꯦꯡꯂꯡꯒ ꯅꯪꯒꯤ ꯃꯐꯝ ꯅꯪꯒꯤ ꯃꯐꯝ ꯂꯩꯕ ꯃꯐꯝꯗꯨꯣ
ꯑ
ꯑꯩꯒꯤ ꯑꯩꯒꯤ ꯑꯁꯦꯡꯕ ꯃꯐꯝꯗꯤ ꯅꯪꯒꯤ ꯂꯩꯕ ꯃꯐꯝꯗꯨꯗꯒꯤꯅꯦꯕ
ꯑ
ꯑꯩꯒꯤ ꯑꯩꯒꯤ ꯏꯄꯥꯕꯨ ꯄꯣꯛꯄ ꯏꯄꯨꯗꯨ ꯑꯗꯨ ꯑꯗꯨ ꯅꯪꯒꯤ ꯂꯩꯕ ꯃꯐꯝꯗꯒꯤꯅꯦꯕꯀꯣ ꯑꯗꯨ ꯎꯁꯦ ꯑꯁꯤꯗ ꯂꯥꯛꯂꯒ ꯃꯥꯗꯨ ꯊꯕꯛ ꯃꯥꯗꯣ ꯑꯁꯤꯗ ꯊꯕꯛ ꯇꯥꯕꯀꯣ ꯃꯥꯒꯤ ꯄꯣꯁꯇꯤꯡꯗꯣ
ꯑꯩ ꯑꯩꯁꯨ ꯈꯪꯗ ꯅ
ꯇꯥꯔꯒ ꯑꯁꯤꯗ ꯑꯦ ꯀꯃꯥꯏꯅ ꯈꯪꯕ
ꯑꯩ ꯀꯔꯤꯔꯥ ꯑꯩꯏ ꯂꯣꯟ ꯉꯥꯡꯕꯗ ꯑꯁꯤꯗꯒꯤ ꯁꯤꯗ ꯂꯩꯕ ꯋꯥ ꯀꯔꯤꯔꯥ
ꯑ ꯁꯤꯗ ꯂꯩꯕ ꯀꯥꯡꯕꯨꯒꯤ ꯋꯥ ꯉꯥꯡꯕ ꯇꯤꯌꯟꯗ ꯃꯥꯟꯅꯗꯦꯕ
ꯑꯩ ꯑꯩꯒꯤ ꯋꯥ ꯉꯥꯡꯕ ꯆꯥꯕꯗꯣ ꯑꯩ ꯑꯩꯗꯤ ꯑꯁꯤꯒꯤ ꯉꯥꯡꯕ ꯃꯑꯣꯡ ꯃꯑꯣꯡꯗ ꯉꯥꯡꯁꯦ ꯍꯥꯏ ꯉꯥꯡꯕꯁꯨ ꯉꯝꯃꯦ ꯑꯗꯨꯥꯗꯒꯤ ꯃꯑꯣꯡꯗ ꯉꯥꯡꯒꯦ ꯍꯥꯏꯔꯁꯨ ꯉꯥꯡꯕ ꯉꯝꯃꯦ ꯑꯗꯨꯒ ꯑꯩ ꯑꯩꯒꯤ ꯏꯃꯥꯗꯨ
ꯑ
ꯑꯩ ꯏꯃꯥꯗꯣ ꯑꯇꯣꯞꯄ ꯖꯥꯠ ꯑꯃꯨꯛꯀ ꯑꯣꯏꯌꯦꯕ ꯑꯩꯈꯣꯏꯒꯤ ꯖꯥꯠ ꯑꯣꯏꯗꯦꯕ
ꯑ
ꯑꯗꯨꯒꯤ ꯃꯣꯏꯒꯤ ꯂꯣꯟꯁꯨ ꯑꯃꯨꯛꯀ ꯉꯥꯡꯕ ꯉꯝꯃꯦ ꯑꯩꯗꯤ
ꯑ
ꯄꯣꯛꯄꯗꯒꯤ ꯑꯁꯨꯃꯥꯏꯅ ꯀꯔꯤꯅꯣ ꯀꯔꯤ ꯍꯥꯏꯁꯤꯔꯥ ꯄꯨꯜꯂꯒ ꯌꯣꯛꯂꯛꯄꯒꯤ ꯏꯀꯣ
ꯀ ꯑ ꯅ ꯅ
ꯍꯤꯍꯥ ꯍꯥ ꯃꯀꯣꯛꯇ ꯑꯗꯨꯒꯨꯝꯕ ꯈꯛ ꯆꯪꯕꯒꯤ ꯂꯥꯏꯔꯤꯛ ꯀ ꯆꯪꯗꯕ ꯋꯥꯅꯤꯗ
ꯔꯤ ꯅꯪ ꯉꯁꯥꯏ ꯇꯦꯛꯁ ꯇ ꯍꯕꯗꯣ
ꯑꯥ
ꯇꯣꯁ ꯇꯥꯏ ꯍꯥꯏ
ꯅꯣꯡꯅꯤꯡꯕ ꯅꯪ ꯑꯗꯣ ꯑ ꯃꯣꯇꯤꯚꯦꯠ ꯇꯧꯕ꯭ꯔꯥ ꯍꯥꯏꯒ ꯇꯧꯗꯦ ꯑꯃꯨꯛ ꯍꯥꯏꯕꯁ ꯍꯥꯏ ꯍꯣꯏꯕ
ꯑ ꯌꯥ ꯍꯖꯔꯦꯁꯤ
ꯎꯃꯍꯨꯛ
ꯑ
ꯅꯨꯡꯗꯥꯡꯗ ꯌꯥꯝ ꯅꯣꯛꯀꯅꯨꯕꯣ
ꯎꯄ
ꯂꯩꯃꯤꯟꯅꯕ ꯃꯤꯅ
ꯑꯗꯨ ꯀꯌꯥꯝ ꯈꯜꯂꯅꯣ ꯁꯤ ꯀꯥꯏ ꯑꯩ ꯏꯅꯦ ꯂꯩꯒꯦ ꯃꯤ ꯋꯥ ꯉꯥꯡꯕꯗ ꯑꯩ ꯏꯊꯟꯗꯅꯦꯕ ꯃꯤ ꯋꯥ ꯉꯥꯡꯕꯗ ꯃꯤ ꯑꯇꯣꯞꯄꯗꯤ ꯃꯤ ꯇꯥꯔꯣꯏꯕ ꯑꯩꯈꯣꯏꯒꯤ ꯑꯩꯒꯤ ꯀ ꯔꯣꯝꯁꯦ ꯑꯩꯒꯤ ꯀꯥꯁꯦ ꯂꯣꯏ ꯊꯤꯡꯕꯅꯦꯕ
ꯑꯣ ꯑꯗꯨ ꯑꯣꯏꯔꯗꯤ ꯐꯩ ꯅꯣꯛꯅꯤꯡꯕ ꯅꯣꯛꯑꯣ ꯑꯗꯨꯗꯤ
ꯍꯥꯍꯥꯖꯍꯥ
ꯁꯤꯁ꯭
ꯑ ꯏ
ꯀꯥꯡꯅ ꯀꯣ ꯑꯩꯈꯣꯏ ꯑꯩꯈꯣꯏꯗꯨ ꯎ ꯃꯤ ꯏꯃꯨꯡ ꯃꯅꯨꯡ ꯃꯤ ꯌꯥꯝ ꯃꯤ ꯏꯃꯨꯡ ꯑꯣꯏꯅ ꯆꯥꯎꯅ ꯂꯩꯕꯅꯤꯅ ꯑꯩꯒꯤ ꯑꯩꯒꯤ ꯀꯥꯗꯨꯁꯨ ꯏꯆꯦꯒ ꯄꯨꯟꯅ ꯂꯩꯃꯤꯟꯅꯕꯅꯤꯅ ꯑꯩꯗꯣ ꯀꯔꯤꯅꯣ ꯇꯧꯋꯦꯕ ꯎꯝ ꯑꯁꯤ ꯋꯥꯔꯤꯒꯨꯝꯕ ꯁꯥꯕꯁꯦ ꯃꯣꯏꯒꯤ ꯃꯅꯤꯡꯒꯤ ꯃꯈ ꯃꯈꯟꯗꯨꯅ ꯂꯥꯡꯉꯤꯅꯀꯣ ꯂꯥꯡꯉꯅꯨ ꯍꯥꯏꯔꯁꯨ ꯃꯤꯁꯦ ꯇꯨꯃꯤꯟꯅ ꯂꯩꯕꯁꯦ ꯇꯨꯃꯤꯟꯅ ꯂꯩꯕꯁꯦ ꯉꯝꯗꯦꯕ ꯀꯨꯏꯅ ꯑꯗꯨꯗꯤ ꯑꯩꯁꯦ ꯑꯩꯈꯣꯏꯒꯤ ꯈꯔ ꯃꯄꯥꯟꯗ ꯊꯣꯛ ꯃꯄꯥꯟꯗ ꯍꯥꯏꯕꯗꯤ ꯒꯦꯠ ꯃꯄꯥꯟꯗ ꯅꯠꯇꯕ ꯑꯩꯈꯣꯏꯒꯤ ꯀꯥꯒꯤ ꯃꯄꯥꯟꯗ ꯖꯒꯥ ꯑꯃ ꯂꯩꯌꯦꯕ ꯑꯗꯨꯗ ꯐꯝꯔꯒ ꯋꯥꯔꯤꯦ ꯁꯥꯕꯁꯦ ꯀꯥꯡꯅ ꯄꯨꯒꯦ ꯇꯧꯋ
ꯍꯥꯍꯥꯍꯥꯍꯥ ꯀꯔꯤ ꯑꯩ ꯃꯅꯅꯕ ꯉꯁꯥꯏ ꯇꯧꯕꯅꯦꯕ ꯑꯩꯈꯣꯏꯁꯨ
ꯎꯝ
ꯃꯥ ꯀꯔꯤ ꯍꯥꯏꯕ꯭ꯔꯥ ꯈꯪꯕ꯭ꯔꯥ ꯃꯥ ꯍꯥꯏꯕꯗꯣ ꯃꯥꯁꯦ ꯃꯥꯒꯤ ꯃꯅꯥꯎ ꯅꯨꯄꯥꯒ ꯂꯩꯃꯤꯟꯅꯕꯅꯦꯕ
ꯎꯝ
ꯅꯛꯁꯦ ꯁꯤ ꯃꯩꯇꯩꯂꯣꯟꯗ ꯉꯥꯡꯅ ꯑꯗꯨꯝ ꯉꯥꯡꯉꯒ ꯂꯩꯕꯅꯤꯅꯀꯣ ꯃꯅꯥꯎ ꯅꯨꯄꯥꯅ ꯃꯉꯣꯟꯗ ꯍꯩꯕꯁꯦ ꯑꯁ ꯑꯩ ꯑꯩ ꯌꯥꯝꯕꯁꯦ ꯉꯥꯎꯕꯖꯠꯂ ꯍꯥꯏ ꯑꯩ
ꯑꯁꯤꯗ ꯀꯥꯟꯅꯕ ꯊꯕꯛ ꯇꯧꯔꯤꯕꯅꯦ ꯍꯥꯏꯕꯗꯤ ꯈꯪꯗꯦꯕ
ꯍꯣꯏ ꯃꯣꯏ ꯃꯣꯏꯗꯤ ꯈꯪꯗꯦꯕ ꯑꯗꯣ ꯊꯦꯡꯅ ꯊꯦꯡꯅ ꯑꯗꯨꯝ ꯀꯔꯤꯔ ꯑꯗꯨꯝ ꯇꯧꯕꯗꯣ ꯃꯥ ꯇꯥꯕ ꯃꯥꯅꯦ ꯃꯥ ꯑ ꯏꯃꯥꯟꯅꯕꯗꯣ ꯑꯗꯨꯝ ꯀꯅ ꯊꯦꯡ ꯊꯦꯡꯅ ꯑꯗꯨꯝ ꯁꯤꯒꯨꯝꯕꯁꯦ ꯇꯧꯕ ꯃꯤ ꯅꯠꯇꯦꯕ
ꯍꯣꯏ ꯍꯣꯏ
ꯅꯨꯄꯥꯁꯨ ꯈꯪꯕ ꯃꯥꯜꯂꯦꯕ ꯑꯁꯤꯒ ꯃꯥꯒꯤꯁꯦ ꯑꯗꯣ ꯃꯥꯊꯦꯡ ꯀꯣꯜ ꯇꯧꯔꯒ ꯑꯗꯨꯝ ꯅꯨꯡꯇꯤ ꯑꯗꯨꯝ ꯇꯧꯕꯗꯣ
ꯍꯣꯏ
ꯃꯥ ꯅꯣꯛꯅꯅꯤꯡꯕ ꯃꯥꯜꯂꯦ ꯃꯥꯜꯦ ꯑꯦꯔꯤ ꯑꯃ ꯉꯥꯎꯕ ꯆꯠꯂ
ꯅ ꯈꯟꯅꯤꯡꯕ ꯈꯜꯂꯝꯁꯅꯨ ꯅꯣꯛꯅꯤꯡꯕ ꯅꯣꯛꯂꯝꯝꯁꯨꯅꯨ ꯀꯣ ꯑꯩꯈꯣꯏꯒꯤ ꯑꯦ ꯑꯩꯈꯣꯏꯒꯤ ꯀꯔꯤ ꯍꯥꯏꯕ꯭ꯔꯥ ꯈꯥꯎ ꯈꯣꯡꯒ꯭ꯔꯥꯎꯒꯤ ꯈꯥꯎꯗ ꯊꯥꯔꯗꯤ ꯂꯣꯏꯔꯦ ꯑꯦ ꯅꯠꯇ꯭ꯔꯣꯅꯦ ꯆꯨꯝꯗ꯭ꯔꯣ ꯑꯗꯨ ꯑꯗꯨꯒꯤ ꯀꯥꯡꯅ ꯄꯨꯒꯦ ꯇꯧꯔꯁꯨꯁꯨ ꯐꯝꯔꯤꯕꯅꯦ ꯑꯩꯈꯣꯏꯗꯤ
ꯑꯁ ꯑꯩ ꯉ ꯀꯔꯤ ꯒ꯭ꯔꯦꯖꯨꯋꯦꯠ ꯍꯦꯛ ꯂꯣꯏꯔꯀꯥꯟꯗ
ꯍꯣꯏ
ꯊꯥ ꯑꯃ ꯈꯛꯇ ꯊꯕꯛ ꯇꯧꯋꯦꯅ ꯁꯤ ꯇꯧꯋꯦꯕ
ꯍꯣꯏ
ꯇꯧꯔꯒꯥ ꯑꯩꯈꯣꯏ ꯀꯔꯤꯔ ꯎꯝ ꯌꯨꯝꯕꯨꯅꯣꯀꯣ
ꯎꯝ
ꯀꯥꯡꯪ ꯍꯤꯗꯥꯛ ꯐꯥꯔꯣ ꯅꯃꯥꯗꯤ ꯍꯩꯕ
ꯍꯣꯏ
ꯑꯗꯨꯗꯨꯀꯥꯟꯗꯗꯤ ꯑꯩ ꯀꯥꯡ ꯍꯩꯕꯁꯦ ꯑꯩ ꯌꯦꯟ ꯇꯥꯗꯦꯕ
ꯀꯥꯡ ꯒ꯭ꯌꯥꯟ ꯇꯥꯗ꯭ꯔꯗꯤ ꯂꯣꯏꯔꯦꯗ ꯅꯪꯁꯨ ꯆꯩꯅꯤꯕ ꯋꯥꯅꯤꯦ
ꯍꯟꯗꯛ ꯍꯧꯖꯤꯛꯀꯥꯟꯗꯤ ꯂꯣꯏ ꯈꯪꯉꯦꯕ
ꯎꯝ
ꯍꯟꯗꯛ ꯑꯩꯈꯣꯏ ꯕꯤ ꯑꯦ ꯀꯛꯑꯀꯥꯟꯗꯗꯤ ꯀꯩꯔꯥ ꯑꯩ ꯏꯃꯥꯟꯅꯕꯈꯩꯗꯣ ꯑꯩꯈꯣꯏ ꯆꯤꯡꯗꯒꯤ ꯂꯣꯏ ꯂꯥꯛꯄ ꯃꯤꯅꯦꯕ ꯑꯗꯨꯒꯤ ꯃꯩꯇꯩꯂꯣꯟꯁꯦ ꯐꯖꯅ ꯉꯥꯡꯗꯦꯕ ꯑꯩꯈꯣꯏ ꯂꯣꯟ ꯈꯛ ꯑꯗꯨꯝ ꯉꯥꯡꯕꯅꯦ ꯅꯨꯃꯤꯠꯇꯗꯣꯟꯗꯤ ꯑꯩꯗꯤ ꯐꯖꯅ ꯉꯥꯡꯕ ꯍꯥꯏꯗꯦꯕ ꯑꯗꯨ ꯀꯥꯟꯗꯁꯨ ꯑꯗꯨꯒꯤ ꯑꯩꯈꯣꯏ ꯌꯨꯝꯕꯨꯅ ꯀꯥꯡ ꯍꯤꯗꯥꯛ ꯊꯥꯔꯣ ꯍꯥꯏꯕ ꯑꯩꯅꯗꯤ ꯀꯔꯤ ꯍꯥꯏꯒꯦ ꯌꯦ ꯇꯗ꯭ꯔꯦꯒ
ꯎꯝ
ꯒ꯭ꯂꯁ ꯣꯇꯜ ꯄꯥꯏꯔꯒ ꯑꯃ ꯐꯔꯃꯒ ꯂꯥꯏꯕ ꯃꯅꯥ ꯁꯥꯥꯟꯗ ꯀꯥꯂꯏ ꯃꯥ
ꯑꯁ
ꯑꯁꯤ ꯅꯨꯄꯥꯁꯦ ꯀꯔꯤ ꯇꯧꯕ ꯆꯠꯂꯥ ꯍꯥꯏꯔꯤ
ꯑꯗꯨꯅꯦ ꯈꯔ ꯑꯩꯉꯣꯟꯗꯒꯤ ꯈꯔ ꯇꯝꯃꯦ ꯍꯧꯋꯦ ꯍꯥꯏꯗꯦ ꯅꯪ ꯅꯪ ꯑꯩꯒꯤ ꯑꯣꯐꯤꯁꯇ ꯑꯦꯁ ꯑꯩꯒꯤ ꯑꯣꯐꯤꯁ ꯇꯥꯏ ꯑꯩꯈꯣꯏꯅ ꯂꯩꯕ ꯃꯐꯝꯗ ꯆꯪꯕ ꯆꯪꯕ꯭ꯔꯥ ꯅꯪ ꯍꯦꯛ ꯍꯦꯛ ꯆꯪꯕ꯭ꯔꯥ
ꯍꯣꯏ ꯆꯪꯕꯅꯤ ꯑꯁ ꯀꯔꯤꯗ ꯂꯩꯕꯅꯤꯍ ꯑ ꯆꯠ ꯍꯤꯁꯇ꯭ꯔꯤ ꯀꯗꯣ ꯑꯃꯛ ꯀꯩ ꯌꯥ
ꯑꯗꯨ ꯑꯗꯨ‌ ꯑꯗꯨ ꯑꯗꯨꯒꯨꯝꯕꯗꯨ ꯌꯦꯡꯁꯨ ꯑꯩꯒꯤ ꯃꯁꯛꯇꯨ ꯀꯥꯎꯔꯅꯤꯅꯦ ꯈꯪꯉꯔꯣꯏꯅꯦ ꯅꯪ ꯑꯩꯒꯤ ꯃꯁꯛ ꯆꯛꯁꯤ ꯅꯤꯡꯁꯤꯡꯕ꯭ꯔꯥ
ꯍꯣꯏ ꯍꯣꯏ ꯍꯣꯏ ꯈꯪꯉꯦꯗꯁ
ꯁꯣꯔꯣꯞꯇ ꯎꯔꯦꯗꯤ ꯈꯪꯒꯦꯔꯥ
ꯑꯌꯥ ꯈꯪꯒꯅꯤꯅ ꯅꯪ ꯀꯔꯤ ꯅꯪ ꯑꯣꯐꯤꯁꯇ ꯑꯗꯨꯝ ꯀꯅ ꯂ ꯍ ꯍ ꯅꯪ ꯑꯣꯐꯤꯁꯇ ꯀꯨꯟꯅ ꯑꯗꯨꯝ ꯂꯥꯛꯄꯅꯦꯕ ꯎꯝ
ꯑꯁ ꯃꯇꯝ ꯌꯥꯝ ꯃꯥꯡꯕꯅꯦꯍ ꯑꯗꯨ ꯃꯇꯝ ꯑꯗꯨꯗꯣ ꯑꯩꯒꯤ ꯑꯩꯗꯣ ꯑꯗꯨ ꯑꯗꯨꯗ ꯌꯥꯎꯕꯗꯣꯀꯣ ꯎꯝ ꯀꯔꯤꯁꯨ ꯈꯪꯗꯕꯤ ꯗ ꯍꯥꯏꯕꯗꯤ ꯑꯩꯒꯤ ꯎꯝ ꯑꯌꯥꯕ ꯌꯥꯎꯗꯕꯤꯗ ꯑꯩꯕꯨ ꯍꯥꯞꯄꯤꯕꯅꯦꯕ ꯑꯗꯨꯗꯣ ꯊꯕꯛꯔꯤ ꯀꯔꯝ ꯍꯥꯏꯅ ꯇꯧꯕ꯭ꯔꯥ ꯅꯤꯌꯣꯝꯒꯨꯝꯕꯗꯤ ꯈꯪꯉꯦ ꯑꯗꯨ ꯑꯣꯏꯔꯁꯨ ꯑꯩꯒꯤ ꯑꯩꯕꯨ ꯑꯗꯨꯝ ꯅꯪꯕꯨ ꯍꯥꯞꯈ꯭ꯔꯦ ꯦ ꯀꯣ ꯍꯥꯏꯅ ꯑꯗꯨꯝ ꯊꯥꯕꯤꯕꯗꯨꯣ ꯑꯗꯨꯃꯥꯏꯅ ꯇꯧꯕꯅꯦꯕ ꯈꯪꯕ꯭ꯔꯥ ꯑꯩꯗꯨ ꯑꯩꯗꯨ ꯚꯣꯠ ꯃꯇꯝꯗ ꯑꯩꯈꯣꯏꯒꯤ ꯑꯩꯈꯣꯏꯒꯤ ꯚꯣꯠ ꯃꯇꯝꯗ ꯑꯩꯁꯦ ꯑꯩꯈꯣꯏꯁꯦ ꯎꯝ ꯑꯔꯣꯏꯕ ꯑꯔꯣꯏꯕ ꯆꯍꯤ ꯑꯣꯏꯈ꯭ꯔꯦ ꯑꯩꯈꯣꯏꯗꯨꯀꯣ ꯑꯗꯨ ꯃꯇꯝꯗ ꯑꯩꯗꯣ ꯎꯝ ꯑꯩꯈꯣꯏꯒꯤ ꯑꯥꯏꯗꯤ ꯀꯥꯔꯠꯇꯣ ꯌꯦꯜꯂꯦꯕ
ꯑ
ꯑꯗꯨ ꯑꯩꯗꯤ ꯑꯗꯨ ꯃꯃꯥꯡꯗꯗꯤ ꯀꯣꯂꯦꯖ ꯁꯨꯞꯖꯅ ꯀꯥ ꯅꯦ ꯑꯗꯨꯒ ꯑꯌꯨꯛ ꯀ꯭ꯂꯥꯁ ꯌꯥꯎꯔꯤꯅ ꯑꯗꯨꯝ ꯍꯟꯈ꯭ꯔꯅꯦ ꯆꯞ ꯆꯕ ꯌꯨꯝꯗ ꯑꯗꯨ ꯍꯜꯂꯛꯑꯔꯣꯏ ꯑꯩꯗꯤ ꯑꯗꯨꯒ ꯑꯌꯥꯝꯕ ꯑꯩꯗꯤ ꯃꯄꯥꯟꯗꯁꯨ ꯑꯗꯨꯝ ꯃꯄꯥꯟ ꯑꯁꯤ ꯑꯩꯈꯣꯏ ꯂꯩꯕ ꯑꯩꯈꯣꯏꯒꯤ ꯃꯄꯥꯟꯗꯁꯨ ꯑꯗꯨꯝ ꯊꯣꯛꯂꯒ ꯑꯗꯨꯝ ꯂꯩꯕꯅꯤꯅ ꯎꯝ ꯀꯣꯂꯦꯖ ꯀꯨꯝꯕꯁꯦ ꯐꯖꯅ ꯀꯥ ꯗꯦꯕ ꯑꯩꯗꯣ ꯑꯗꯨ ꯅꯣꯡꯃꯁꯦ ꯑꯩꯈꯣꯏꯒꯤ ꯎ ꯑꯔꯣꯏꯕ ꯆꯍꯤꯒꯤ ꯑꯥꯏꯗꯤ ꯀꯥꯔꯗ ꯂꯧꯕ ꯆꯠꯄ ꯑꯩꯁꯦ ꯆꯠꯄ ꯃꯇꯝꯗ ꯑꯩꯒꯤ ꯑꯩꯈꯣꯏꯒꯤ ꯑꯩꯈꯣꯏꯒꯤ ꯑꯍꯟ ꯑꯃ ꯀꯣ ꯑꯗꯨꯗ ꯕꯣꯠꯀꯤꯗ ꯌꯥꯎꯕ ꯑꯃ ꯆꯦꯟꯕ ꯅꯨꯄꯥ ꯑꯃꯗꯣ ꯑꯩꯕꯨ ꯀꯧꯕ ꯂꯥꯛ ꯂꯥꯛꯑꯣ ꯂꯥꯛꯑꯣ ꯂꯥꯛꯑꯣ ꯅꯪꯒꯤ ꯑꯩꯗꯤ ꯌꯨꯝꯁꯨ ꯍꯟꯈ꯭ꯔꯕꯅꯦ ꯑꯥꯏ ꯗꯤ ꯀꯥꯔꯗ ꯂꯧꯔꯒ ꯑꯗꯨꯒ ꯐꯣꯟ ꯑꯃꯨꯛ ꯇꯧꯔꯛꯄ ꯃꯀꯣꯛ
ꯃꯥꯗꯣ ꯃꯁꯇꯔ ꯇꯧꯕ ꯃꯤ ꯅꯨꯄꯥꯗꯨꯔꯥ
ꯅꯠꯇꯦ ꯅꯠꯇꯦ ꯑꯩꯈꯣꯏ ꯑꯩꯈꯣꯏ ꯑꯗꯨ ꯃꯇꯝꯗ ꯃꯥꯅ ꯃꯥꯗꯤ ꯑꯩꯈꯣꯏꯗꯒꯤ ꯁꯤ ꯑꯃ ꯍ ꯃꯥꯂꯦ ꯆꯍꯤ ꯑꯃ ꯑꯃ ꯈꯪꯗꯦ ꯑꯗꯨꯃꯥꯏꯅ ꯇꯧꯕꯅꯦ ꯑ ꯃꯣꯏꯁꯨ ꯃꯥꯗꯤ ꯂꯣꯏꯔꯝꯗꯥꯏ ꯑꯣꯏꯈ꯭ꯔꯦꯕ ꯑꯗꯨꯗ ꯃꯥꯗꯣ ꯑꯗꯨꯗ ꯆꯦꯟꯕ ꯃꯤ ꯑꯣꯏꯌꯦꯕ ꯑꯗꯨ ꯑꯩꯕꯨ ꯑꯩꯗꯤ ꯌꯨꯝꯍꯟꯈ꯭ꯔꯦ ꯑꯩꯗꯤ ꯀꯥꯔꯗ ꯂꯧꯔꯣ ꯇꯨꯃꯤꯟꯅ ꯑꯗꯨꯒ ꯐꯣꯟ ꯇꯧꯔꯛꯑꯦ ꯅꯪꯒꯤ ꯑꯙꯥꯔ ꯄꯨꯔꯒ ꯂꯥꯛ ꯂꯥꯛꯑꯣ ꯍꯥꯏꯈ꯭ꯔꯦꯕ ꯑꯩꯕꯨꯀꯣ ꯅꯪ ꯚꯣꯠꯀꯤꯗ ꯅꯪ ꯑꯃꯛ ꯅꯪꯒꯤ ꯑꯙꯔꯗꯣ ꯅꯪꯒꯤ ꯃꯤꯡꯈꯛꯇ ꯏꯅꯤꯡꯉꯥꯏꯅꯦ ꯀꯔꯤꯁꯨ ꯆꯪꯂꯣꯏ ꯍꯥꯏꯕꯅꯦꯕ ꯑꯗꯨ ꯑꯩꯁꯦ ꯀꯔꯤ ꯇꯧ ꯇꯧꯕꯒꯦꯔ ꯀꯣ ꯍꯥꯏꯅ ꯑꯗꯨꯝ ꯃꯇꯦꯡ ꯄꯥꯡꯕꯤꯒꯦ ꯍꯥꯏꯅ ꯐꯠ ꯆꯦꯜꯂꯒ ꯀꯣꯂꯦꯖꯇ ꯆꯦꯜꯂꯒ ꯌꯧꯈ꯭ꯔꯦ ꯑꯙꯔ ꯄꯨꯔꯒ ꯖꯔꯣꯞꯁ ꯇꯧꯔꯒ ꯑꯗꯨꯒ ꯔꯨꯝ ꯑꯃꯗ ꯆꯪꯂꯪꯂꯒ ꯑꯣꯖꯥꯁꯤꯡ ꯑꯣꯖꯥ ꯇꯔꯥꯃꯨꯛ ꯃꯃꯥꯡꯗ ꯐꯝꯕꯒꯤ ꯃꯃꯥꯡꯗ ꯑꯩꯕꯨ ꯐꯝꯍꯟꯕ ꯋꯥꯅꯤꯦꯗ ꯑꯗꯨꯗ ꯕꯣꯣꯟ ꯂꯦꯞꯀꯗꯧꯕ ꯃꯤꯒꯤ ꯑꯩ ꯑꯩꯕꯨ ꯅꯨꯃꯤꯅꯤ ꯑꯣꯏꯍꯟꯕ ꯑꯗꯨꯗꯒꯤ ꯑꯗꯨꯝ ꯑꯩꯕꯨ ꯎ ꯑꯗꯨꯝ ꯀꯣꯂꯦꯖꯇ ꯇꯣꯏꯅ ꯑꯁꯤꯒꯨꯝꯕ ꯇꯧꯕꯗꯤ ꯀꯣꯂꯦꯖꯇ ꯅꯨꯡꯇꯤꯒꯤ ꯀꯥꯔꯛꯑꯣ ꯍꯥꯏꯌꯦꯅꯀꯣ
ꯑ
ꯅꯨꯡꯇꯤꯒꯤ ꯀꯥꯕ ꯍꯧꯈ꯭ꯔꯦ ꯑꯩꯗꯣ ꯑꯗꯨꯗꯒꯤ ꯃꯤꯁꯤꯡꯗꯣ ꯈꯔ ꯑꯗꯨꯝ ꯑꯩꯕꯨ ꯎꯔꯛꯄ ꯗꯣ ꯑꯗꯨꯗꯒꯤꯗꯤ ꯑꯩꯈꯣꯏ ꯑꯔꯣꯏꯕ ꯆꯍꯤ ꯀꯥꯕ ꯍꯧꯕꯗꯗꯤ ꯂꯥꯟ ꯍꯧꯧꯕ ꯎꯧꯕꯅꯦ ꯑꯗꯨ ꯃꯇꯝꯗ
ꯁꯣꯏ ꯍ
ꯂꯥꯟ ꯍꯧꯔꯒ ꯋꯥꯁꯨ ꯌꯥꯝ ꯊꯣꯛꯈꯤꯕꯅꯦ ꯑꯩꯒ ꯑꯩꯒꯤ ꯃꯔꯨꯞ ꯅꯨꯄꯥ ꯑꯃ ꯑꯩꯈꯣꯏꯒꯤ ꯖꯥꯠꯀꯤꯀꯣ ꯏꯃꯥꯅꯤꯕꯨ ꯍꯥꯞꯄꯤꯕꯗꯨ ꯈꯔꯅ ꯌꯥꯕ ꯈꯔꯅ ꯌꯥꯗꯕ ꯈꯪꯕ꯭ꯔꯥ ꯑꯗꯨ ꯑꯩꯗꯤ ꯀꯔꯤꯁꯨ ꯚꯥꯞ ꯇꯥꯗꯦꯕ ꯑꯩꯕꯨ ꯍꯥꯞꯄꯤꯌꯦ ꯍꯥꯏꯅ ꯑꯩꯕꯨꯗꯤ ꯑꯩꯗꯤ ꯑꯗꯨꯝ ꯆꯠꯈ꯭ꯔꯕꯅꯦꯕ
ꯑ
ꯑꯗꯨ ꯑꯁ ꯑꯩ ꯑꯩ ꯇꯧꯅꯤꯡꯗꯦ ꯍꯥꯏꯔꯝꯃꯁꯨ ꯐꯥꯒꯦꯗꯧꯕ ꯍꯥꯏꯅ ꯈꯟꯕꯅꯤ ꯀꯌꯥꯃꯨꯛꯁꯨ ꯋꯥꯕ꯭ꯔꯥ ꯑꯩꯒꯤ ꯏꯁꯥꯒꯤ ꯊꯕꯛ ꯌꯥꯝ ꯃꯥꯡꯕꯅꯦ ꯈꯪꯕ꯭ꯔꯥ
ꯑ ꯍꯟꯗꯛꯇꯤ ꯀꯔꯤꯔ ꯑꯩꯈꯣꯏ ꯀꯥꯕ ꯃꯇꯝꯗꯗꯤ ꯅꯪꯒꯤ ꯑꯣꯐꯤꯁꯗꯣ
ꯍꯣꯏ
ꯀꯔꯤꯔꯥ ꯑꯦꯛꯇꯤꯚ ꯈꯔ ꯑꯦꯛꯇꯤꯚ ꯇꯧꯕꯅꯦꯕ ꯍꯟꯗꯛꯇꯤ ꯑꯩꯗꯤ ꯑ ꯍꯧꯖꯤꯛ ꯍꯧꯖꯤꯛꯁꯨ ꯁꯤꯗ ꯀꯥꯔꯒ ꯂꯩꯗꯅ
ꯍꯣꯏ ꯍꯣꯏ
ꯑꯗꯨꯒꯤ ꯃꯔꯛ ꯃꯔꯛꯇ ꯑꯝꯇ ꯌꯦꯡꯉꯦꯅ ꯑꯩꯈꯣꯏ ꯀꯣꯏ ꯌꯦꯡꯉꯤꯅ ꯀꯣꯏ ꯀꯣꯏ ꯀꯣꯏ ꯊꯛꯄ ꯑꯃ ꯀꯣꯏꯕ ꯅꯨꯃꯤꯠꯁꯨ ꯂꯩꯌꯦꯕ ꯑꯣꯐꯤꯁꯇꯣ ꯍꯟꯗꯛ ꯄꯨꯔꯥ ꯀꯔꯦꯔꯅꯤ ꯂꯩꯥꯏꯇ
ꯑ ꯑꯣꯏꯔꯝꯒꯅꯤ ꯑꯗꯨꯃꯥꯏꯅ ꯑꯩ ꯄꯚꯥꯎ ꯀꯔꯤ ꯀ ꯥꯁꯨ ꯇꯥꯗ꯭ꯔꯦ ꯃꯈꯣꯏꯒꯤ
ꯁꯦ ꯑꯗꯨꯝ ꯃꯨꯠꯊꯠꯈ꯭ꯔꯦꯕ ꯑꯃ ꯀꯔꯤꯒ ꯑꯗꯨꯝ ꯇꯧꯔꯦꯕ ꯅꯪꯒꯤ ꯐꯣꯔꯃꯔ ꯑꯣꯐꯤꯁꯇ
ꯆꯥꯡꯁꯨ ꯆꯪꯅꯤꯡꯗꯦ ꯅꯝꯊꯤꯕꯅꯤ
ꯑꯩ ꯂꯩꯕ ꯃꯇꯝꯗꯗꯤ ꯀꯔꯤ ꯃꯤ ꯀꯧꯔꯒ ꯐꯖꯅ ꯁꯦꯡꯅ ꯈꯟꯕꯅꯦꯍ ꯏꯁꯤꯡꯒꯨꯝꯕ ꯂꯧꯔꯒ ꯀꯣ ꯍꯥꯏꯕꯗꯤ ꯑꯩꯗꯣ ꯃꯨꯧꯁꯥꯅ ꯑꯩꯗ ꯎꯝ ꯑꯩꯒꯤ ꯎꯟꯁꯥ ꯍꯥꯏꯔꯁꯨ ꯅꯪ ꯒ꯭ꯌꯥꯟ ꯇꯥ ꯏꯁꯀꯤꯟꯗꯣ ꯑꯩꯒꯤ ꯑꯗꯨ ꯌꯥꯝ ꯁꯦꯟꯁꯤꯇꯤꯞ ꯑꯣꯏꯌꯦꯕ ꯑꯗꯨꯒꯤ ꯎꯐꯨꯜ ꯈꯔ ꯈꯛ ꯇꯧꯔꯁꯨ ꯎꯝ ꯑꯀꯖꯕ ꯊꯣꯛꯀꯟꯕ ꯖꯥꯠꯇꯣ
ꯑ
ꯑꯗꯨ ꯇꯧꯕꯒꯤ ꯑꯩꯗꯣ ꯎꯝ ꯎꯐꯨꯟ ꯃꯅꯥꯛꯇꯁꯨ ꯂꯩꯅꯤꯡꯗꯕꯒꯤ ꯂꯥꯛꯄ ꯈꯨꯗꯤꯡꯒꯤ ꯋꯥꯏ ꯇꯩꯔꯒ ꯋꯥꯏ ꯁꯤꯠꯂꯒ ꯑꯗꯨꯝ